ꯍꯜꯂꯣ ꯇꯥꯕ꯭ꯔꯣ
ꯇꯥꯏ ꯇꯥꯏ
ꯀꯩꯗꯧꯔꯝꯃꯤꯅꯣ
ꯑꯩꯁꯦ ꯍꯧꯖꯤꯛ ꯇꯦꯠꯇ ꯐꯪꯉꯒ ꯊꯥ ꯌꯦꯡꯒ ꯂꯩꯅꯦ
ꯁꯕꯥꯁ ꯈꯔ ꯇꯧꯔꯦ ꯑꯗꯨꯗꯤ
ꯎꯝ ꯈꯔ ꯇꯧꯔꯦ ꯇꯨꯝꯃꯖꯨ ꯈꯔ ꯕꯣꯜ ꯌꯦꯡꯒꯗꯕꯅꯤꯅꯀꯣ
ꯃꯥ
ꯔꯨꯝꯗ ꯂꯩꯔꯤꯗꯤ ꯌꯥꯝ ꯀꯩꯅꯣ ꯉꯟꯅ ꯇꯨꯝꯅꯤꯡꯕꯀꯣ ꯑꯗꯨꯒꯤ꯫
ꯑꯗꯨꯅꯦ ꯆꯨꯝꯃꯦ ꯑꯁ ꯐꯃꯨꯡꯗ ꯂꯩꯕꯁꯦ ꯍꯦꯛꯇ ꯎꯏꯒꯟꯕꯅꯤꯅꯦ꯫
ꯃꯥꯅꯦ ꯑꯗꯨꯃꯥꯏꯅ ꯇꯧꯋꯕ꯫
ꯆꯥꯛ ꯏꯁꯤꯡꯗꯤ ꯍꯣꯠꯅ ꯉꯁꯤꯁꯦ ꯑꯩꯁꯦ ꯉꯁꯤꯗꯤ ꯏꯟꯖꯥꯡ ꯊꯣꯡꯗ꯭ꯔꯦ ꯃꯦꯒꯤꯒ ꯑꯣꯏꯅ ꯇꯣꯠꯂꯒ ꯆꯥꯔꯦ꯫
ꯑꯁ ꯅꯨꯄꯤꯒꯤ ꯇꯥꯏꯞꯇ ꯇꯧꯔꯅꯦ ꯑꯗꯨꯗꯤ꯫
ꯎꯄꯥꯏ ꯂꯩꯇꯦ ꯑꯦꯟꯁꯥꯡ ꯊꯣꯡꯅꯤꯡꯉꯥꯏ ꯂꯩꯇ꯭ꯔꯔꯤ꯫
ꯑꯣꯝ꯫ ꯑꯗꯨꯁꯨ ꯐꯥꯏꯗ꯫ ꯆꯥꯒꯗꯕ ꯃꯤꯗ ꯆꯥꯒꯗꯕ ꯃꯤꯅ ꯌꯥꯕꯨ ꯌꯥꯔꯗꯤ ꯑꯗꯨꯝ ꯌꯥꯕꯖꯥꯠꯅꯤꯍ꯫
ꯑꯗꯨꯅꯦ꯫
ꯑꯩꯗꯤ ꯑꯗꯨꯒꯨꯝꯕ ꯆꯥꯕ ꯀꯌꯥ ꯍꯩꯅꯗ꯭ꯔꯤꯅꯦ꯫
ꯑꯣ ꯄꯨꯛ ꯄꯨꯊꯜꯂꯗꯤ ꯌꯥꯔꯦꯗ꯫
ꯃꯥꯅꯦ ꯃꯥꯅꯦ ꯑꯗꯨꯁꯨ ꯌꯥꯏꯗ꯫
ꯕ꯭ꯔꯣꯗꯤ ꯀꯩ ꯏꯟꯖꯥꯡ ꯆꯥꯕꯤꯔꯒꯦ꯫
ꯑꯩ ꯉꯁꯤ ꯋꯥꯛꯀꯤꯡ ꯆꯦꯟꯕꯗꯣ ꯑꯩ ꯈꯔ ꯉꯁꯤ ꯈꯔ ꯋꯥꯕꯀꯣ꯫ ꯉꯁꯤ ꯈꯔ꯫ ꯍꯦꯕꯤ ꯑꯣꯏꯅ ꯆꯦꯟꯕ ꯑꯗꯨꯒꯤ ꯆꯤꯛꯀꯟ ꯐꯨꯠꯇꯠꯇꯒꯖꯥꯏ꯫
ꯁꯕꯁ ꯇꯧꯔꯦꯍꯦ ꯕ꯭ꯔꯣꯒꯤꯁꯦ꯫
ꯆꯥꯡꯁꯦ ꯑꯁ ꯍꯦꯛ ꯍꯜꯂꯛꯄꯗꯒꯤ ꯑꯁ ꯂꯣꯏꯔꯦ ꯁꯤꯗꯧꯔꯦ ꯉꯁꯤꯗꯤ꯫
ꯕ꯭ꯔꯣꯒꯤ ꯁꯤꯗꯤ ꯁꯨꯕꯗ ꯃꯤꯅꯥꯏꯒꯨꯝꯕꯗ ꯁꯨꯑꯣ ꯆꯥꯕꯗ ꯅꯤꯡꯊꯧꯒꯨꯝꯅ ꯆꯥꯎꯋ ꯍꯥꯏꯕꯗꯨ ꯊꯣꯛꯑꯦꯅꯦ꯫
ꯑꯗꯨ ꯃꯑꯣꯡꯗ ꯇꯧꯔꯦ ꯉꯁꯤꯗꯤ꯫
ꯑꯗꯨꯅꯦ ꯕ꯭ꯔꯣꯗꯤ ꯀꯅꯥ ꯁꯄꯣꯔ ꯇꯧꯒꯦ ꯏꯁꯄꯦꯟꯒ
ꯉꯁꯤꯒꯤ ꯍꯧꯖꯤꯛꯀꯤ ꯇꯨꯌꯦꯞ ꯊꯥꯔꯇꯤꯒꯤꯗꯨꯔꯥ꯫
ꯎꯝ꯫
ꯑꯩꯗꯤ ꯏꯁꯄꯦꯟꯅꯤꯅꯦ꯫
ꯄꯣꯇ꯭ꯔꯨꯒꯜꯗꯤ ꯑꯩꯁꯨ ꯏꯁꯄꯦꯅꯤꯗ꯫
ꯑꯩ ꯄꯣꯇ꯭ꯔꯨꯒꯣꯜ ꯇꯧꯗꯤ ꯀ꯭ꯔꯣꯁꯤꯌ ꯇꯧꯅꯤ ꯀ꯭ꯔꯣꯁꯤꯌ ꯀ꯭ꯔꯣꯁꯤꯌꯥ ꯇꯧꯝꯅꯤ ꯑꯗꯨꯒ ꯐꯥꯏꯅꯦꯜꯗꯅꯀꯣ꯫ ꯑꯁ ꯑꯗꯨ ꯑꯩ ꯄꯥꯝꯗꯦ ꯑꯗꯨ ꯍꯣꯏ꯫
ꯑꯦꯝꯄꯤ ꯔꯣꯅꯥꯜꯗꯣꯅꯤꯅꯦ ꯑꯗꯨꯗꯤ꯫
ꯏꯟꯇꯤ ꯔꯣꯅꯦꯜꯗꯣꯅꯤ꯫
ꯑ ꯁꯕꯁ
ꯃꯦꯁꯤꯅꯤ ꯑꯩꯏꯗꯤ꯫
ꯇꯧꯔꯦꯍꯦ ꯑꯗꯨꯗꯤ꯫
ꯑꯩꯅ ꯈꯜꯂꯤꯕꯅꯦ ꯍꯦꯛ ꯃꯣꯏ ꯑꯥꯔꯖꯦꯟꯇꯤꯅꯥꯅ ꯐꯥꯏꯅꯦꯜ ꯀꯥꯔꯗꯤ꯫ ꯃꯣꯏꯒꯤ꯫ ꯃꯣꯏꯒꯤ ꯌꯨꯅꯤꯐꯣꯝꯗꯣ ꯕꯖꯥꯔꯗ ꯌꯣꯟꯕꯗꯣ ꯑꯃ ꯂꯧꯒꯦ ꯍꯥꯏꯅ ꯈꯜꯂꯤꯌꯦ꯫
ꯑꯁ ꯍꯧꯖꯤꯛ ꯍꯧꯖꯤꯛ ꯁꯞꯄꯣꯔꯠ ꯇꯧꯔꯤꯉꯩꯁꯤꯗ ꯂꯤꯠꯇꯕꯤꯗ꯫ ꯃꯣꯏꯅ ꯀꯥꯕ ꯂꯣꯏꯔꯒ ꯁꯞꯄꯣꯔꯠ ꯇꯧꯕ꯫
ꯐꯥꯏꯅꯦꯜꯒꯨꯝꯕ ꯀꯥꯕ ꯐꯥꯏꯅꯦꯜꯒꯨꯝꯕ ꯀꯥꯔꯗꯤ ꯍꯥꯏꯕ ꯋꯥꯅꯤꯗ꯫
ꯑꯣ ꯑꯠꯆꯥ꯫
ꯑꯩꯒꯤ ꯑꯩꯅ ꯁꯞꯄꯣꯔꯠ ꯇꯧꯕ ꯇꯤꯝꯁꯤꯡꯁꯦ ꯐꯥꯏꯅꯦꯜ ꯀꯥꯕ ꯀꯥꯟꯗ꯫ ꯃꯣꯏꯒꯤ ꯌꯨꯅꯤꯐꯣꯔꯝꯗꯤ ꯂꯧꯔꯒ ꯁꯦꯠꯀꯦ ꯁꯦꯠꯂꯒ ꯌꯦꯡꯒꯦ ꯇꯧꯕꯅꯤ
ꯑꯣꯑꯣ ꯑꯆꯥꯆꯥ ꯑꯗꯨꯗꯤ ꯕ꯭ꯔꯣꯒꯤꯖꯦ ꯔꯣꯅꯥꯜꯗꯣ ꯕ꯭ꯔꯁꯦꯁ ꯃꯦꯁꯤ ꯇꯥꯔꯦꯅꯦ
ꯎꯝ ꯃꯦꯁꯤ ꯇꯥꯔꯦ
ꯌꯥꯏ ꯑꯗꯨꯖꯨ ꯃꯦꯁꯤ ꯒꯣꯠ ꯍꯥꯏꯔꯗꯤ ꯃꯦꯁꯤꯅꯤ ꯀꯩꯅꯣ ꯍꯧꯖꯤꯛ ꯐꯨꯠꯕꯣꯜꯗ ꯍꯥꯏꯔꯗꯤ
ꯃꯥꯟꯅꯦ ꯐꯨꯠꯕꯣꯜ ꯔꯣꯝꯗ ꯍꯥꯏꯔꯗꯤ ꯃꯦꯁꯤꯁꯦ ꯄꯨꯔꯥ ꯄꯨꯔꯥ ꯀꯩꯅꯣ ꯂꯤꯖꯦꯟꯅꯤꯅꯦ ꯀꯩꯅꯣ
ꯑꯗꯨꯅꯦ ꯕꯣꯜꯖꯨ ꯃꯥꯅ ꯍꯦꯟꯅ ꯅꯨꯡ ꯐꯪꯍꯜꯂꯦꯗ
ꯃꯥꯅꯦ ꯑꯥꯁ ꯃꯣꯏꯒꯤ ꯇꯤꯝꯅ ꯔꯦꯁꯄꯦꯛ ꯇꯧꯕꯗꯣ ꯑꯁ ꯈꯜꯂꯨꯔꯒ ꯑꯩꯖꯨ ꯑꯗꯨꯒꯨꯝꯕ ꯇꯤꯝꯗ ꯀꯦꯞꯇꯦꯟ ꯑꯃꯗꯤ ꯑꯣꯏꯅꯤꯡꯉꯦ ꯍꯥꯏꯅ ꯈꯜꯂꯤꯕꯅꯦ
ꯄꯦꯅꯥꯜꯇꯤ ꯑꯣꯏ ꯏꯟꯗꯥꯏꯔꯦꯛꯀꯤꯛ ꯑꯣꯏ ꯀꯩ ꯀꯩꯅꯣ ꯐꯥ ꯐꯪꯕꯗꯣ ꯂꯣꯏꯅ ꯃꯥꯒꯤ ꯈꯥꯛꯑꯒ ꯊꯝꯃꯦꯕꯀꯣ
ꯑꯥꯑ
ꯑꯗꯨꯗꯒꯤꯅꯤ ꯑꯩꯅ ꯈ꯭ꯋꯥꯏꯗꯒꯤ ꯄꯥꯝꯖꯕꯖꯦ
ꯌꯥꯔꯦꯗ ꯑꯗꯨꯖꯨ ꯂꯤꯖꯦꯟ ꯑꯃꯕꯨ ꯔꯦꯁꯄꯦꯛ ꯇꯧꯕꯒꯤ ꯔꯦꯁꯄꯦꯛ ꯎꯠꯄꯒꯤ ꯃꯥ ꯃꯑꯣꯡꯅꯤꯗ
ꯃꯥꯅꯦ ꯑꯗꯨꯃꯥꯏ ꯇꯧꯔꯗꯤ ꯃꯣꯏꯅ ꯃꯣꯏꯅ ꯈꯜꯂꯤꯁꯤ ꯃꯥꯕꯨ ꯈ꯭ꯋꯥꯏꯗꯒꯤ ꯑꯆꯧꯕ ꯐꯨꯠꯕꯣꯂꯔ ꯄ꯭ꯔꯤꯊꯤꯕꯤꯗ ꯑꯣꯏꯍꯟꯒꯦ ꯍꯥꯏꯅ ꯃꯣꯏꯒꯤ ꯀꯟꯇ꯭ꯔꯤꯅꯐꯥꯎ ꯁꯄꯣꯔꯠ ꯇꯧꯃꯤꯟꯅꯕꯅꯦꯕꯀꯣ ꯃꯊꯟꯇ ꯅꯠꯇꯅ
ꯑꯗꯨꯅꯤ
ꯄꯥꯝꯃꯨꯗ꯭ꯔꯣ ꯀꯦꯞꯇꯦꯟ ꯑꯃ ꯑꯣꯏꯔꯒ ꯁꯨꯃꯥꯏꯅ ꯄ꯭ꯔꯖꯥꯁꯦ ꯑꯩꯈꯣꯏꯅ ꯄ꯭ꯂꯦꯌꯔꯁꯤꯡꯅ ꯁꯨꯃꯥꯏꯅ ꯊꯥꯖꯕ ꯄꯤꯕꯗꯣ ꯁꯄꯣꯔꯠ ꯄꯤꯕꯗꯣ
ꯑꯗꯨꯅꯦ ꯁꯤꯗꯅꯤ ꯒꯨꯗ ꯂꯤꯗꯔꯁꯤꯞ ꯍꯥꯏꯁꯦ
ꯃꯥꯅꯦ ꯃꯥꯅꯦ ꯑꯗꯨꯃꯥꯏꯅ ꯇꯧꯕꯗꯣ ꯄꯥꯝꯃꯤꯅꯦ
ꯑꯗꯨꯅꯦ ꯄꯣꯔꯇꯨꯒꯥꯜꯖꯤꯖꯨ ꯃꯣꯏ ꯔꯣꯅꯥꯜꯗꯣꯗꯣ ꯁꯄꯣꯔꯠ ꯐꯖꯅ ꯄꯤꯔꯗꯤ ꯑꯃꯗꯤ ꯂꯩꯅꯤꯍꯦ ꯃꯣꯏꯖꯨ ꯑꯗꯨ ꯎꯄꯥꯏ ꯂꯩꯇꯦ
ꯃꯥꯟꯅꯦ ꯃꯥꯟꯅꯦ ꯑꯩꯅ ꯈꯜꯂꯤꯗꯤ ꯄꯣꯔꯇꯨꯒꯜꯁꯤꯗꯤ ꯌꯪ ꯄ꯭ꯂꯦꯌꯔꯁꯤꯡꯗꯣ ꯆꯪꯍꯜꯂꯒ ꯃꯥꯏ ꯃꯣꯏ ꯃꯣꯏꯒꯤ ꯑꯉꯝꯕꯗꯨ ꯇꯧꯍꯜꯂꯗꯤ ꯌꯥꯝ ꯐꯒꯅꯤ ꯍꯥꯏꯕ ꯋꯥꯅꯤꯗ ꯍꯅꯨꯕ ꯑꯃꯅ ꯍꯅꯨꯕ ꯑꯃꯅ ꯀꯦꯞꯇꯦꯟ ꯄꯥꯏꯔꯒ ꯇꯧꯅꯤꯡ ꯇꯧꯅꯤꯡꯕ ꯇꯧꯕꯗꯨꯗꯤ ꯃꯣꯏꯁꯨ ꯁꯥꯎꯅꯤꯡꯒꯅꯤ ꯁꯥꯎꯅꯤꯡꯉꯦ
ꯑꯗꯨꯅꯦ ꯑꯩꯅ ꯍꯥꯏꯖꯦ ꯑꯗꯨꯅꯦ ꯕ꯭ꯔꯣ ꯑꯩꯅ ꯔꯣꯅꯥꯜꯗꯣꯒꯤ ꯐꯦꯟꯁ ꯍꯥꯏꯕꯅꯦ ꯔꯣꯅꯥꯜꯗꯣꯖꯦ ꯍꯩꯇꯕ ꯅꯠꯇꯦ ꯍꯩꯌꯦ ꯑꯩꯈꯣꯏꯁꯨ ꯌꯥꯝ ꯃꯥꯒꯤ ꯄ꯭ꯂꯦ ꯌꯥꯝ ꯌꯦꯡꯉꯛꯑꯦꯀꯣ
ꯎꯝ
ꯃꯥꯁꯤ ꯌꯥꯝ ꯐꯩꯌꯦ ꯃꯥꯒꯤ ꯄ꯭ꯔꯥꯏꯝꯗ ꯃꯥꯃꯨꯛ ꯐꯖꯕ ꯂꯩꯇꯦꯕꯀꯣ
ꯎꯝ
ꯑꯗꯨ ꯑꯣꯏꯔꯁꯨ ꯃꯥ ꯍꯧꯖꯤꯛꯇꯤ ꯃꯁꯥꯅ ꯉꯝꯗ꯭ꯔꯦꯕ ꯐꯤꯖꯤꯀꯦꯜꯒꯤ ꯍꯟꯊꯔꯛꯑꯦꯕ
ꯃꯥꯅꯦ ꯆꯍꯤꯗꯨꯒꯥ ꯌꯦꯡ ꯆꯍꯤꯗꯨꯒ ꯌꯦꯡꯔꯨꯔꯥꯒꯥ ꯀꯣ
ꯑꯗꯨꯅꯦ ꯃꯥꯅ ꯐꯨꯠꯕꯣꯜꯗꯣ ꯌꯥꯝ ꯄꯥꯝꯃꯥꯁꯨ ꯍꯧꯖꯤꯛꯇꯤ ꯃꯁꯥꯅ ꯃꯁꯥꯅ ꯐꯤꯖꯤꯀꯦꯜꯅ ꯁꯞꯄꯣꯔꯠ ꯇꯧꯔꯥꯕꯅꯤꯅꯀꯣ ꯃꯥꯁꯦ ꯀꯣꯁꯒꯨꯝꯕꯗ ꯅꯠꯇ꯭ꯔꯒ ꯀꯩ ꯍꯥꯏꯁꯤꯔꯥ ꯎꯝ ꯐꯨꯠꯕꯣꯜꯒꯤ ꯂꯥꯏꯟ ꯗꯥ ꯀꯩꯅꯣ ꯄꯂꯦ ꯅꯠꯇꯥꯕꯀꯣ ꯑꯃ ꯌꯦꯡꯉꯒ ꯀꯣꯁꯀꯨꯝꯕ ꯑꯣꯏꯔꯒ ꯃꯥꯒꯤ ꯃꯦꯟꯇꯥꯂꯤꯇꯤꯗꯨ ꯃꯣꯏꯗ ꯑ ꯃꯣꯏꯗ ꯃꯣꯏꯗꯁꯨ ꯇꯥꯛꯄꯤꯔꯣꯀꯣ ꯌꯥꯡ ꯍꯧꯖꯤꯛ ꯏꯟꯈꯠꯂꯛꯄ ꯄ꯭ꯂꯦꯌꯔ ꯁꯤꯡꯁꯦ ꯃꯥꯅ ꯁꯦꯝꯕꯤꯕ ꯁꯤꯅꯦꯕ ꯑꯩꯈꯣꯏꯅ ꯈꯜꯂꯤꯖꯦ
ꯑꯗꯨꯃꯥꯏꯅ ꯇꯧꯗꯕꯅꯤꯕ
ꯑꯗꯨꯅꯦꯕ ꯑꯗꯣ ꯃꯥꯗꯤ ꯎꯄꯥꯏ ꯂꯩꯇꯦꯅꯦ ꯁꯥꯟꯅꯕꯨꯗꯤ ꯁꯥꯟꯅꯅꯤꯡꯉꯦꯕ ꯌꯥꯝꯅ ꯑꯗꯣ ꯃꯁꯥꯅ ꯉꯝꯗꯕꯅꯤꯅ ꯄꯣꯔꯇꯨꯒꯜꯁꯦ
ꯑꯥꯔꯖꯦꯟꯇꯤꯅꯥꯗ ꯌꯦꯡꯉꯨꯅꯦ ꯇꯥꯕ꯭ꯔꯣ
ꯑꯗꯨꯅꯦꯍꯥ
ꯑꯔꯖꯦꯟꯇꯤꯅꯥꯒꯤ ꯑꯔꯖꯦꯟꯇꯤꯅꯥꯒꯤ ꯀꯣꯁꯗꯣ
ꯎꯝ
ꯍꯧꯖꯤꯛ ꯍꯧꯖꯤꯛ ꯑꯣꯏꯔꯤꯕꯗꯣ
ꯑꯗꯨꯅꯦ
ꯃꯇꯝ ꯑꯃꯗ ꯍꯧꯖꯤꯛ ꯈꯣꯏꯒꯤ ꯍꯧ ꯍꯧꯖꯤꯛ ꯍꯧꯖꯤꯛ ꯄꯨꯔꯤꯕ ꯀꯦꯞꯇꯦꯟꯗꯨꯒ ꯁꯥꯟꯅꯃꯤꯟꯅꯕꯅꯤꯕ
ꯑꯗꯨꯅꯦꯕ ꯃꯤꯁꯤꯒ ꯁꯥꯟꯅꯃꯤꯟꯅꯕꯅꯦꯕ ꯃꯥꯏꯁꯦ
ꯇꯧꯋꯦ
ꯑꯗꯣ ꯃꯥꯖꯨ ꯁꯥꯟꯕꯨꯗꯤ ꯌꯥꯝ ꯁꯥꯟꯅꯤꯡꯉꯝꯒꯅꯤ ꯑꯗꯨ ꯑꯣꯏꯔꯁꯨ ꯃꯁꯥꯅ ꯌꯥꯗꯕꯅꯤꯅ
ꯆꯥꯍꯤꯅ ꯆꯥꯍꯤꯁꯨ ꯌꯥ ꯌꯥꯔꯛ
ꯑꯗꯨꯅꯦꯕ ꯕꯣꯂꯨꯟꯇꯔꯤꯂꯤ ꯃꯥꯅ ꯔꯤꯇꯥꯌ꯭ꯔ ꯂꯧꯔꯒ ꯀꯣꯁ ꯑꯣꯏꯅ ꯄꯨꯔꯒ ꯌꯦꯡꯉꯨꯅꯦ ꯍꯧꯖꯤꯛꯇꯤ ꯀꯌꯥꯃꯨꯛ ꯍꯤꯁꯇ꯭ꯔꯤ ꯍꯤꯁꯇ꯭ꯔꯤꯗ ꯃꯥꯏ ꯃꯃꯤꯡꯁꯦ ꯑꯗꯨꯝ ꯂꯩꯍꯧꯔꯗꯧꯅꯦꯕ
ꯃꯥꯅꯦ ꯃꯥꯅꯦ ꯃꯣꯏ ꯃꯣꯏꯅ ꯁꯥꯟꯅ ꯎꯝ ꯎꯝ ꯃꯥꯅꯦ ꯃꯣꯏꯅ ꯁꯥꯟꯅꯕ ꯃꯇꯝꯗ ꯔꯦꯀꯣꯔꯠ ꯌꯥꯝ ꯂꯩꯍꯧꯔꯦ ꯑꯃꯨꯛꯀꯥ ꯃꯣꯏ ꯃꯥꯅ ꯀꯣꯁ ꯇꯧꯕ ꯀꯣꯁ ꯑꯣꯏꯕ ꯑꯣꯏꯔꯤꯕ ꯃꯇꯝꯗꯁꯨ ꯔꯦꯀꯣꯔꯠꯁꯦ ꯃꯊꯪ ꯃꯊꯪ ꯑꯗꯨꯝ ꯄꯨꯔꯛ ꯄꯨꯁꯤꯜꯂꯛꯑꯦ
ꯑꯗꯨꯅꯦ
ꯑꯗꯨꯗ ꯀꯔꯝꯕ ꯃꯤꯅ ꯐꯠꯇꯦ ꯍꯥꯏꯗꯣꯏꯅꯣ ꯍꯥꯏꯕꯅꯤꯗ ꯑꯩꯅ ꯍꯥꯏꯅꯤꯡꯉꯤꯁꯦ
ꯑꯥ ꯑꯗꯨꯅꯦꯕ ꯔꯣꯅꯥꯜꯗꯣꯁꯨ ꯑꯗꯨꯃꯥꯏꯅ ꯇꯧꯑꯣ ꯍꯥꯏꯕꯅꯤꯗ
ꯃꯥꯅꯦ ꯃꯥꯅꯦ ꯑꯗꯨꯃꯥꯏꯅ ꯇꯧꯒꯗꯕꯅꯦ ꯑꯩ ꯏꯁꯥꯕꯨ ꯉꯝꯗ꯭ꯔꯥꯗꯤ ꯑꯩ ꯉꯝꯗ꯭ꯔꯦ ꯑꯗꯣ ꯅꯍꯥ ꯄ꯭ꯂꯦꯌꯔ ꯅꯍꯥꯁꯤꯡꯗꯣ ꯆꯪꯍꯜꯂꯒ ꯁꯨꯃꯥꯏ ꯁꯨꯃꯥꯏꯅ ꯇꯧ ꯑꯩꯅꯥ ꯇꯥꯛ ꯁꯨꯃꯥꯏꯅ ꯑꯩꯅ ꯑꯍꯩꯕꯁꯤꯡ ꯇꯥꯛꯄꯤꯒꯦ ꯍꯥꯏꯕꯒꯤ ꯋꯥꯈꯜꯂꯣꯟ ꯂꯩꯗꯦꯕꯀꯣ
ꯑꯗꯨꯅꯦꯕ
ꯇꯧꯅꯤ ꯑꯩ ꯇꯧꯅꯤ ꯑꯩ ꯇꯧꯅꯤ ꯍꯥꯏꯕ ꯋꯥꯈꯜ ꯂꯩ
ꯑꯗꯨꯅꯦ ꯑꯩ ꯈꯛꯇ ꯑꯣꯏꯗꯣꯏꯅꯦ ꯑꯩꯅ ꯇꯧꯗꯧꯅꯦ ꯑꯩꯅ ꯂꯧꯗ꯭ꯔꯤꯐꯥꯎ ꯇꯧꯒꯅꯤ ꯍꯥꯏꯕ ꯋꯥꯈꯜꯂꯣꯟ ꯆꯦꯜꯂꯦꯕ ꯑꯗꯨꯁꯨ ꯑꯗꯨ ꯍꯥꯏꯕꯗꯣ ꯑꯗꯨ ꯑꯃꯔꯣꯝꯗꯗꯤ ꯐꯥꯕꯨꯗꯤ ꯐꯩꯌꯦ ꯑꯗꯨ ꯑꯣꯏꯔꯁꯨ ꯑꯥ ꯃꯥꯁꯦ ꯍꯅꯨꯔꯦ ꯑꯈꯣꯏ ꯂꯣꯏꯅ ꯈꯪꯉꯦꯕ ꯍꯣꯏ ꯃꯥ ꯇ꯭ꯋꯦꯟꯇꯤ ꯐꯥꯏꯚ ꯇ꯭ꯋꯦꯟꯇꯤ ꯁꯤꯛꯁ ꯌꯦꯁ ꯑꯗꯨ꯭ꯋꯥꯏ ꯑꯣꯏꯕꯥ ꯑꯣꯏꯔꯥꯗꯤ ꯃꯥꯅ ꯈꯜꯂꯤꯕ ꯋꯥꯈꯜꯂꯣꯟꯗꯣ ꯌꯥꯔꯤꯕꯀꯣ꯫
ꯃꯥꯅꯦ ꯃꯥꯅꯦ꯫
ꯑꯗꯨ ꯃꯥ ꯍꯧꯖꯤꯛꯇꯤ ꯃꯁꯥꯁꯨ ꯐꯣꯔꯇꯤ ꯋꯥꯟ ꯌꯥꯔꯁꯅꯦ ꯐꯣꯔꯇꯤ ꯋꯥꯟ ꯌꯥꯔꯁ ꯍꯥꯏꯁꯦ ꯑꯗꯨꯝ꯫ ꯄ꯭ꯔꯣꯐꯦꯁꯅꯦꯜꯒꯤ ꯄ꯭ꯂꯦꯌꯔꯁꯤꯡꯗꯤ ꯎꯄꯥꯏ ꯂꯩꯇ꯭ꯔꯤꯕ ꯐ ꯐꯣꯔꯇꯤꯋꯥꯟ ꯌꯔꯁ ꯌꯥꯎꯕꯁꯦ꯫ ꯇꯥꯡꯉꯦꯕ ꯊꯣꯛꯄꯁꯦ ꯑꯗꯨꯅ꯫ ꯃꯥꯗꯤ ꯍꯧꯖꯤꯛ꯫ ꯏꯟꯈꯠꯂꯛꯏꯕ ꯄꯣꯔꯇꯨꯒꯜꯒꯤꯁꯨ ꯐꯖ ꯐꯖꯕ ꯏꯁꯇ꯭ꯔꯥꯏꯀꯔ ꯃꯌꯥꯝ ꯌꯥꯎꯋꯤꯅ꯫ ꯐꯣꯔ ꯑꯦꯛꯖꯥꯝꯄꯜ ꯁꯤ꯭ꯔꯦꯁꯀꯤ ꯔꯥꯃꯣꯁ ꯇꯣ ꯒꯟꯖꯥꯂꯥꯥꯁ ꯇ꯭ꯔꯥꯃꯣꯁꯇꯣ ꯌꯦꯡꯉꯨꯅꯦ ꯑꯗꯒꯤ꯫ ꯕꯤꯇꯤꯅꯥꯥ ꯍꯣꯏꯁꯨ ꯃꯣꯏ ꯍꯧꯖꯤꯛ ꯀꯟꯅ ꯐꯥꯎꯒꯠꯂꯤ ꯑꯦꯇꯦꯛꯀꯤꯡꯇ ꯍꯥꯏꯔꯒꯅ꯫ ꯔꯐꯦꯜꯂꯤꯑꯣ ꯑꯩꯈꯣꯏꯁꯨ ꯐꯖꯩꯅꯦ ꯑꯗꯨꯅꯦ꯫
ꯕꯤꯇꯤꯟꯍꯥꯗꯣ ꯑꯁꯊꯤ ꯍꯩꯔꯝꯃꯤꯅꯦ꯫
ꯐꯖꯩ ꯃꯤꯠꯐꯤꯂꯝ ꯃꯁꯇ꯭ꯔꯣꯅꯦꯍꯦ ꯃꯥ꯫ ꯄꯣꯔꯇꯨꯒꯜꯒꯤ ꯄ꯭ꯂꯦꯌꯔꯅꯦ ꯃꯥꯅ ꯑꯩꯅ ꯍꯧ ꯄꯥꯝꯃꯤꯁꯦ꯫
ꯑꯁ ꯃꯥꯅ ꯃꯥ ꯀꯩꯅꯣ ꯇꯧꯔꯛꯄꯁꯤꯗꯤ ꯑꯁ꯫
ꯒꯦꯝꯒꯤ ꯐ꯭ꯂꯣꯗꯣ ꯃꯥꯅ ꯐꯖꯍꯜꯂꯦꯕ ꯇꯞꯍꯟꯕ꯫ ꯑ ꯅꯠꯇ꯭ꯔꯒ ꯀꯜꯍꯟꯕ ꯅꯠꯇ꯭ꯔꯒ ꯐꯥꯁ ꯑꯣꯏꯍꯟꯕꯗꯣ ꯃꯥꯅ ꯂꯣꯏ ꯀꯟꯇ꯭ꯔꯣꯜ ꯇꯧꯋꯦꯕ ꯑꯗꯨꯅꯦꯕ꯫ ꯄꯥꯃꯤꯁꯦ ꯃꯤꯗꯤꯐꯤꯜꯗꯔ ꯑꯃꯝ ꯑꯣꯏꯔꯒ꯫
ꯃꯥ ꯁꯦ꯫ ꯌꯥꯝ ꯍꯩꯩꯅꯦ꯫ ꯀꯟꯇ꯭ꯔꯣꯂꯤꯡꯗ ꯑꯣꯏꯔꯣ ꯕꯣꯜ ꯑꯣꯏꯔꯣ ꯐꯖꯅ ꯇꯧꯔꯤꯕꯀꯣ
ꯑꯗꯨꯅꯦ ꯀꯟꯇ꯭ꯔꯤꯁꯨ ꯀ꯭ꯂꯕꯁꯨ ꯑꯗꯨꯝ ꯃꯥꯗꯤ ꯐꯖꯅ ꯆꯥꯡ ꯑꯃꯗ ꯁꯥꯟꯅꯩꯕ꯫
ꯃꯥꯅꯦ ꯄꯤ ꯑꯩꯆ ꯖꯤꯗꯁꯨ ꯃꯣꯏꯅ ꯃꯣꯏ ꯌꯥꯎꯋꯤꯗꯅ꯫
ꯑꯗꯨꯅꯦ꯫
ꯃꯣꯏꯁꯦ ꯍꯧꯖꯤꯛꯇꯤ ꯚꯦꯂꯨ ꯌꯥꯝ ꯂꯩꯔꯛꯈ꯭ꯔꯦꯅꯦꯀꯣ꯫
ꯑꯗꯨꯅꯦ꯫
ꯍꯟꯗꯛ꯫ ꯆꯝꯄꯤꯌꯟ ꯂꯤꯛꯇꯁꯨ ꯀꯩꯅꯣ ꯃꯣꯏꯅ ꯆꯝꯄꯤꯌꯟ ꯂꯧꯔꯛꯄ꯫
ꯑꯥ꯫
ꯑꯗꯨꯒꯤ ꯃꯊꯛꯇ ꯍꯧꯖꯤꯛ ꯃꯣꯏꯒꯤ ꯀꯟꯇ꯭ꯔꯤꯁꯨ ꯌꯥꯝ ꯐꯖꯅ ꯇꯧꯔꯝꯃꯦꯕꯀꯣ ꯑꯗꯨꯒꯤ꯫ ꯃꯣꯏꯒꯤ ꯃꯥ ꯃꯤꯡꯁꯤ ꯌꯥꯝ ꯆꯜꯂꯝꯒꯦꯅꯦ꯫
ꯑꯗꯨꯅꯦ ꯑꯩꯉꯣꯟꯅꯦ ꯔꯤꯄꯤꯠꯇ ꯆꯪꯖꯁꯤ ꯑꯅꯤ ꯑꯅꯤ ꯂꯧꯕ ꯍꯥꯏꯁꯦ꯫ ꯊ ꯊ ꯅꯠꯇ꯭ꯔꯦꯕ ꯃꯥꯅ꯫
ꯃꯥꯅꯦ ꯃꯥꯅꯦ꯫
ꯎꯄꯥꯏ ꯂꯩꯇꯦ ꯄꯣꯇꯨꯒꯜꯁꯦ꯫ ꯑꯁꯨꯃꯥꯏꯅ ꯑꯗꯨꯝ ꯁꯥꯟꯅꯔꯗꯤ ꯋꯥꯔꯜ ꯀꯞ ꯂꯧꯒꯗꯧꯕꯒꯤ ꯑꯁꯥꯒ ꯂꯩꯇꯦꯗ꯫
ꯃꯥꯅꯦ꯫
ꯈꯪꯗꯦ ꯑꯩꯗꯤ ꯄꯣꯔꯇꯨꯒꯥꯜꯁꯦ ꯍꯣꯏ ꯌꯥꯝ ꯑꯥꯃꯛ ꯌꯥꯎꯗꯔꯁꯨ꯫ ꯑꯥꯔꯖꯦꯟꯇꯤꯅꯥꯒ ꯐꯥꯏꯅꯦꯜ ꯕꯦꯇꯜꯁꯦ ꯑꯃꯨꯔꯛꯇꯤ ꯇꯧꯍꯟꯅꯤꯡꯕꯅꯦ ꯑꯗꯣ꯫ ꯀꯥꯔꯛꯄ ꯉꯝꯒꯗꯧꯕꯗꯤ ꯃꯥꯟꯗꯦ꯫
ꯍꯗ ꯃꯦꯁꯤ ꯑꯣꯏ ꯀꯩ ꯀꯩꯅꯣ ꯑꯆꯧ ꯑꯁꯥꯡ ꯌꯥꯝ ꯂꯩꯁꯤꯗꯤ꯫
ꯕ꯭ꯔꯣꯗꯤ ꯑꯁꯤ ꯅꯛꯄꯗ ꯑꯩꯈ ꯑꯩꯒ ꯅꯛꯄꯗ ꯂꯩꯕ ꯃꯥꯜꯂꯤꯀꯣ꯫
ꯑꯥ ꯂꯩꯌꯦ ꯂꯩꯌꯦ ꯑꯩꯁꯨ
ꯈꯪꯉꯦꯕ ꯑꯩꯁꯨ
ꯅꯍꯥꯟ ꯋꯥꯔꯤ ꯁꯥꯟꯅꯩꯗꯨꯅ
ꯃꯥꯅꯤ ꯃꯥꯅꯤ ꯑꯩꯁꯨ ꯃꯤꯡ ꯌꯦꯡꯕꯗ ꯁꯨꯝ ꯃꯥꯟꯅ ꯃꯥꯟꯅꯕꯀꯣ ꯑꯗꯨꯒꯤ ꯅꯪꯁꯦ ꯑꯗꯨꯗꯒꯤ ꯑꯣꯏꯔꯝꯅꯤ ꯍꯥꯏꯅ ꯈꯜꯂꯨꯕ
ꯑꯥ ꯑꯩ ꯑꯗꯨꯒꯤꯅꯦ
ꯇꯧꯕ꯭ꯔꯥ
ꯑꯩ ꯁꯦꯀꯦꯟ ꯏꯌꯔꯅꯤ ꯍꯧꯖꯤꯛ
ꯅꯣꯏꯒꯤ ꯑꯦꯛꯖꯥꯝꯖꯦ ꯀꯌꯥꯝ ꯀꯌꯥꯝ ꯋꯥꯠꯂꯤꯕ꯭ꯔꯥ
ꯋꯥꯠꯂꯤꯗ ꯁꯦ ꯑꯣꯒꯁ ꯗꯦꯠ ꯑꯦꯠ ꯗꯦꯠ ꯇꯦꯟꯗꯗꯤ ꯍꯥꯏ ꯈꯪꯗꯦ
ꯑꯣ ꯀꯣꯂꯦꯖ ꯃꯇꯝꯗ ꯀꯣꯂꯦꯖ ꯃꯇꯝꯗ ꯑꯁ ꯑꯩꯁꯨ ꯑꯃꯨꯔꯛ ꯀꯣꯂꯦꯖꯀꯤ ꯏꯁꯄꯣꯔꯠꯁ ꯏꯁꯇꯨꯗꯦꯟ ꯌꯨꯅꯤꯌꯟ ꯇ꯭ꯔꯥꯏꯕꯦꯜ ꯏꯁꯇꯨꯗꯦꯟ ꯌꯨꯅꯤꯌꯟꯒꯤ ꯃꯔꯛꯇ ꯌꯥꯎꯒꯦ ꯍꯥꯏꯅ ꯂꯥꯁ ꯑꯣꯏꯅ ꯍꯟꯗꯛ ꯑꯃꯨꯛꯀ ꯌꯥꯎꯒꯦ ꯍꯥꯏꯅ ꯈꯜꯂꯤꯅꯤ ꯃꯣꯏ ꯇꯧꯕ ꯑꯣꯔꯒꯅꯥꯏꯖ ꯇꯧꯕꯨ ꯇꯧꯒꯗ꯭ꯔꯅꯦ
ꯇꯧꯅꯤ ꯇꯧꯅꯤꯗꯤ ꯍꯥꯏꯕꯅꯤ ꯑꯗꯨ ꯈꯪꯗꯦ ꯌꯥꯎꯔꯛꯑꯣ ꯕ꯭ꯔꯣ ꯑꯩꯈꯣꯏ ꯈꯪꯅꯔꯤꯁꯤꯗꯤ ꯑꯗꯨꯝ ꯁꯥꯟꯅꯃꯤꯟꯅꯔꯥ ꯂꯣꯏꯔꯦ ꯀꯩꯅꯣ
ꯑꯩꯈꯣꯏ ꯃꯇꯝ ꯊꯥꯗꯣꯛꯇ꯭ꯔꯤꯉꯩꯗ ꯑꯃꯔꯛꯇꯤ ꯆꯝꯄꯤꯌꯣꯟꯗꯤ ꯑꯩꯈꯣꯏ ꯀꯣꯂꯦꯖꯒꯤ ꯄꯨꯔꯛꯀꯦ ꯍꯥꯏꯅ ꯈꯜꯂꯤꯅꯦ ꯅꯍꯥꯟꯁꯨ ꯌꯦꯜ ꯂꯧꯕ ꯌꯥꯕꯗꯨ ꯏꯃꯥꯟꯅꯕ ꯑꯃꯅ ꯄꯦꯅꯦꯜꯇꯤ ꯇꯧꯕꯗ ꯏꯁꯇꯥꯏꯜ
ꯅꯣꯏ ꯄꯣꯂꯣ ꯒ꯭ꯔꯥꯎꯟꯗ ꯇꯧꯕꯗꯣ
ꯑꯥ ꯑꯃꯨꯔꯛꯇꯤ ꯐꯖꯅ ꯇꯤꯝ ꯐꯖꯅ ꯁꯦꯝꯗꯣꯛꯑꯒ ꯁꯥꯟꯅꯕ ꯌꯥꯕꯅꯤ
ꯌꯥꯝ ꯃꯨꯟꯅ ꯒꯣꯜ ꯂꯥꯁ ꯑꯋꯔꯗ ꯆꯟꯕꯤꯔꯒ ꯃꯥꯅ ꯂꯥꯏ ꯂꯥꯏꯅ ꯀꯩꯅꯣ ꯇꯧꯔꯝꯕ ꯋꯥꯅꯤꯗ
ꯑꯗꯨꯅꯦ ꯅꯣꯏ ꯃꯃꯥꯡ
ꯅꯤꯡꯉꯦ ꯑꯗꯨ ꯅꯨꯃꯤꯠꯇꯨ